ꯇꯥꯔꯕꯣ꯫
ꯎꯝ꯫
ꯀꯩ ꯏꯟꯖꯥꯡ ꯆꯥꯔꯕ꯫
ꯍꯤꯟꯖꯥꯡ ꯊꯣꯡꯉꯤ꯫ ꯎꯇꯤ ꯊꯣꯡ ꯉꯦ꯫ ꯑꯗꯒꯤ ꯄꯥꯐꯣꯔ ꯑꯃ ꯇꯥꯎꯔꯦ꯫ ꯑꯗꯒꯤ ꯃꯣꯏ ꯉꯁꯥꯏ ꯑꯉꯥꯡ ꯃꯌꯥꯝ ꯀꯩꯅꯣ ꯐꯥꯝꯗ ꯆꯠꯀꯅꯤ ꯍꯥꯏꯕꯗꯒꯤ ꯌꯦꯟ ꯊꯣꯡꯕꯗꯣ ꯑꯗꯨꯁꯨ ꯌꯥꯎꯔꯦ ꯑꯗꯒꯤ ꯀꯩ ꯌꯥꯎꯗꯦ ꯑꯇꯩꯗꯤ꯫ ꯑꯥ ꯊꯥꯡꯖꯤꯡ ꯁꯤꯡꯖꯨꯒ ꯑꯗꯨꯅ ꯑꯩ ꯑꯃꯗꯤ ꯌꯥꯎꯈꯤꯕꯅꯤ ꯑꯩꯅ ꯀꯩꯅꯣꯝ ꯅꯤꯡꯁꯤꯡ ꯉꯝꯗ꯭ꯔꯦꯅ ꯊꯥꯡꯖꯤꯡ ꯁꯤꯡꯁꯤꯒ ꯆꯥꯔꯦ꯫
ꯆꯞ ꯆꯥꯅꯔꯅꯦ ꯑꯗꯨꯗꯤ ꯃꯊꯦꯜꯗꯣ꯫
ꯎꯝ꯫ ꯐꯅꯌꯥꯝ ꯆꯥꯁꯤꯟꯗ꯭ꯔꯦ ꯑꯩꯁꯨ ꯇꯝ ꯇꯞ ꯇꯧꯗꯅ꯫ ꯑꯗꯒꯤ ꯑꯃꯨꯛ ꯑꯆꯥꯄꯣꯠꯇ ꯊꯤꯟꯕꯤꯔꯛꯑꯣꯅ ꯑꯩꯈꯣꯏ ꯀꯥꯎ ꯍꯩꯗ ꯑꯃꯨꯛ ꯑꯆꯥꯄꯣꯠꯃꯨꯛ ꯊꯦꯜꯂꯨꯔꯦ ꯃꯣꯏ ꯃꯣꯏ ꯍꯣꯀꯔ ꯄꯣꯠ ꯂꯧ ꯂꯥꯛꯄꯗꯣ ꯑꯗꯨꯒꯤ꯫ ꯑ ꯍꯧꯖꯤꯛꯇꯤ ꯀꯩꯅꯣ ꯂꯥꯛꯑꯝꯃꯦ ꯎꯝ꯫ ꯑꯁꯤ ꯑꯩ ꯃꯅꯥꯎꯄꯥ ꯂꯥꯛꯑꯝꯃꯤ ꯃꯥꯁꯨ ꯋꯥꯇꯤ ꯂꯩꯕ ꯂꯥꯛꯑꯝꯃꯤ ꯑꯩꯈꯣꯏꯗ꯫
ꯌꯨꯝꯗ ꯂꯩꯔꯕ ꯃꯥꯗꯤ꯫
ꯌꯨꯝꯗ ꯂꯩꯔꯤꯌꯦ ꯃꯥꯗꯣ ꯃꯁꯥꯗꯣ ꯅꯥꯕꯒꯤ ꯊꯣꯛꯂꯛꯏꯅꯤ ꯃꯁꯥ ꯆꯥꯎꯈꯠꯄ ꯍꯦꯟꯃꯟꯅ ꯂꯥꯏꯅꯥꯠ ꯃꯌꯥꯝ ꯊꯣꯛꯂꯛꯑꯦ ꯑꯗꯨꯗꯨꯅ ꯑꯩ ꯑꯗꯨꯗꯨꯒꯤ ꯌꯦꯡꯕ ꯊꯣꯛꯂꯛꯏꯅꯤ꯫ ꯍꯧꯖꯤꯛꯇꯤ ꯑꯆꯝꯕ ꯉꯥꯛꯇ ꯆꯥꯔꯤꯦ ꯅꯠꯇꯔꯒ ꯋꯥꯔꯤ ꯂꯤꯔꯝꯗ ꯉꯥꯏꯅꯤ ꯍꯧꯖꯤꯛꯇ ꯑꯗꯨ ꯆꯠꯈ꯭ꯔꯦ ꯃꯥ ꯃꯃꯥꯟꯅꯕꯅ ꯊꯣꯡꯒꯥꯟꯅ ꯉꯥꯏ ꯂꯩꯕꯗꯨ ꯅꯨꯡꯉꯥꯏꯇ꯭ꯔ ꯃꯥꯜꯂꯤ꯫ ꯑꯗꯨ ꯈꯣꯏ ꯇꯦꯝꯕꯅ ꯅꯨꯡꯉꯥꯏꯇꯗꯅ ꯁꯤꯦ ꯁꯤꯦꯅꯤ ꯃꯥꯒꯤ ꯑꯩ ꯋꯥꯇꯟ ꯑꯃ ꯍꯥꯞꯄꯤꯒꯔ ꯋꯥꯇꯤꯟ ꯗꯔꯖꯟ ꯑꯃ ꯍꯥꯞꯄꯤꯈꯤꯕꯅꯤ꯫
ꯀꯌꯥꯝ ꯂꯩꯕ ꯂꯥꯏꯅꯣ ꯃꯥꯗꯤ꯫
ꯋꯥꯇꯤꯟ ꯔꯖꯟ ꯑꯅꯤꯃꯟꯗ ꯃꯥ ꯂꯩꯈꯤꯕꯗꯣ꯫ ꯑꯗꯨꯗꯣ ꯅꯍꯥꯟꯁꯨ ꯑꯩ ꯊꯦꯡꯅꯍꯧꯗꯕꯗ ꯑꯩꯁꯨ ꯅꯨꯡꯉꯥꯏꯇ꯭ꯔꯕ ꯑꯗꯨ꯫ ꯀꯩꯇꯕꯅ ꯑꯩ ꯀꯧꯊꯣꯛꯏ ꯑ ꯁꯦꯝꯗꯥꯎ ꯄꯥꯅ ꯑꯩ ꯂꯥꯛꯏꯌꯦ ꯑꯩꯁꯨ ꯋꯥꯔꯒ ꯑꯩ ꯇꯨꯝꯊꯔꯨꯔꯦꯕ ꯑꯗꯩ ꯑꯩ ꯍꯥꯡꯇꯣꯛ ꯊꯣꯛꯂꯛꯑꯒ ꯑꯩꯁꯨꯅ ꯃꯥꯗꯣ ꯎꯕꯗ ꯃꯁꯛꯇꯣ ꯈꯪꯗ꯭ꯔꯦꯕ ꯇꯨꯄꯤ ꯎꯨꯞꯁꯟꯕꯐꯣ ꯑꯗꯩ ꯃꯁꯟꯗꯣ ꯇꯥ ꯇꯩ ꯁꯥꯡꯉꯦ꯫ ꯑꯗꯨꯅ ꯀꯥꯔꯤꯝ ꯈꯪꯗ꯭ꯔꯦꯕ ꯑꯩꯃꯅ ꯂꯥꯎꯔꯝꯗꯦ ꯃꯁꯛ ꯑꯇ ꯈꯪꯗ꯭ꯔꯦ ꯇꯧꯔꯤꯗꯤ ꯅꯣꯏꯅꯐ ꯅꯣꯏꯈꯠꯂꯤꯦꯕ ꯀꯃꯥꯏꯅ ꯇꯧꯔꯤꯅꯣꯁ ꯑꯗꯨꯅꯦ ꯑꯩ ꯅꯣꯏꯃꯗ꯫ ꯑꯩꯒꯤ ꯂꯥꯏꯅꯥ ꯂꯥꯏ ꯂꯥꯛꯇꯗꯅ ꯑꯩ ꯌꯨꯝꯗ ꯊꯣꯛꯂꯛꯏꯅꯤ꯫ ꯑꯗꯨꯂ ꯌꯦ ꯍꯥꯏꯖꯤꯛ ꯍꯧꯖꯤꯛ ꯑꯗꯨꯗꯒꯤ ꯑꯆꯝꯝꯕ ꯉꯥꯛꯇ ꯆꯥꯎꯅ ꯑꯆꯝꯝꯕ ꯆꯥꯔꯤ ꯈꯣꯠꯂꯤꯕ ꯃꯥꯏ ꯂꯤꯔꯝꯃꯦ
ꯀꯏꯅ ꯀꯨꯏꯅ ꯎꯏꯅꯗ꯭ꯔꯕꯅꯤꯅ ꯁꯛ ꯇ ꯑꯗꯨꯝ ꯈꯔ ꯈꯔꯗꯤ ꯑ ꯑꯗꯨ ꯇꯧꯔꯝꯒꯅꯦꯕ ꯑꯩ ꯍꯣꯡꯒꯅꯦꯕ ꯎꯝ
ꯀꯩꯗꯧꯅꯣ ꯅꯪꯕꯨ ꯀꯣꯛ ꯂꯤꯛ ꯃꯈꯣꯟ ꯇꯥꯏꯌꯦ
ꯀꯣꯟꯅꯁꯨ ꯆꯥꯛꯁꯦ ꯍꯥꯡꯗꯣꯛ ꯑꯒꯥ ꯊꯝꯃꯥꯝꯕ ꯀꯨꯞꯁꯤꯜꯂꯝꯕꯅꯤꯅ ꯑꯩ ꯇꯔꯝꯕꯤ ꯏꯁꯤꯡ ꯊꯛꯀꯦꯗꯅ ꯑꯩ ꯇꯨꯝꯕꯅꯤ ꯍꯧꯒꯠꯇꯅꯥꯏꯔꯤ
ꯑꯩꯗꯤ ꯇꯨꯝꯒꯦꯅ ꯍꯦꯛ ꯇꯧꯕꯒꯅꯤꯅꯦ ꯀꯣꯏꯗꯥꯅ ꯍꯧꯗꯣꯔꯛꯑꯒ ꯑꯆꯥꯄꯣꯠꯇ ꯑꯝꯇ ꯍꯥꯏꯔꯛꯝꯇ ꯊꯤꯜꯂ ꯂꯥꯛꯑꯣꯅ ꯑꯃꯨꯛ ꯀꯈꯣꯏ ꯀꯥꯗ ꯑꯆꯥꯄꯣꯠ ꯗ꯭ꯔꯖꯟ ꯅꯤꯄꯥꯟ ꯑꯃꯨꯛ ꯊꯤꯜꯂꯣꯔꯒꯅꯤ ꯑꯗꯒꯤ ꯑꯗꯨꯝ ꯇꯨꯝꯕ ꯑꯗꯨꯝ ꯀꯥꯏꯈ꯭ꯔꯦ ꯇꯨꯝꯊ ꯇꯨꯝꯊꯕꯒꯅꯤ ꯍꯧꯗꯣꯔꯛꯏꯗꯨꯁꯨ ꯑꯗꯨ ꯑꯗꯨꯝ ꯇꯨꯝꯗ꯭ꯔꯦ
ꯑꯗꯨ ꯈꯪꯗꯦ ꯍꯩꯖꯤꯛ ꯀꯥꯟꯇꯤ ꯑꯗꯨꯝ ꯇꯨꯝꯝꯕ ꯍꯧꯈꯤꯕꯒꯤ ꯇꯨꯝꯝꯅꯤꯡꯕꯒꯤ ꯍꯥꯏꯅꯕꯤ ꯑꯗꯨꯃꯥꯏꯅ ꯇꯧꯔ ꯂꯩꯒꯦꯅꯦ
ꯑꯩꯗꯤ ꯇꯝꯕ ꯀꯥꯏꯗ꯭ꯔꯕꯅꯤ ꯑ ꯑꯃꯨꯛꯁꯨ ꯇꯨꯝꯒꯦꯅ ꯍꯧꯖꯤꯛꯁꯨꯅꯦ ꯇꯨꯝꯖꯥꯗ ꯉꯥꯏꯔꯤꯕ ꯍꯧꯖꯤꯛꯇ ꯋꯥꯔꯤ ꯊꯥꯔꯁꯨ ꯍꯤꯞꯄꯝꯕꯅꯦꯕ ꯑꯗꯨꯒꯅ ꯑꯃꯨꯛ ꯍꯧꯗꯣꯔꯛꯑꯦ ꯑꯗꯨꯅ ꯑꯉꯥꯡꯗꯣ ꯂꯥꯛꯑꯦ ꯋꯥꯇꯤ ꯂꯩ ꯂꯥꯛꯑꯦꯅ ꯇꯧꯕꯗꯒꯤ ꯍꯧꯗꯣꯔꯛꯄꯗꯒꯤ ꯑꯃꯨꯛ ꯍꯧꯒꯠꯂꯨꯔꯦꯗꯅ ꯑꯗꯨꯗ ꯑꯗꯨꯏ ꯃꯇꯨꯡꯗ ꯑꯩ ꯅꯪꯉꯣꯟꯗ ꯐꯣꯟ ꯇꯧꯔꯛꯏꯁꯦ
ꯉꯛꯇꯪ ꯇꯨꯝꯕꯁꯨ ꯅꯨꯡꯉꯥꯏꯕ ꯅꯨꯡꯊꯤꯟꯗꯨꯀꯣ ꯋꯥꯔꯨꯕꯒꯤ
ꯍ ꯀꯥꯝꯅ ꯌꯥꯗ ꯔꯦ ꯍꯦ ꯀꯩꯁꯁꯨꯇꯩ ꯇꯨꯝꯃꯨ ꯌꯥꯗꯦ ꯚꯥꯀꯥꯝꯁ ꯄꯨꯛꯆꯥꯥꯅ ꯆꯜꯂꯦ ꯑꯗꯨꯒ ꯀꯅꯥꯏ ꯐꯣꯟꯅ ꯂꯥꯛꯏꯗꯨꯅ
ꯀꯣꯟ ꯂꯥꯛꯇꯅ ꯀ ꯅꯞꯆꯗꯕꯣꯏꯅꯤ
ꯑꯣ ꯑꯩꯁꯦ ꯅꯥꯀꯣꯡ ꯑꯃ ꯃꯤꯠꯁꯟꯗꯅꯅꯦ ꯅꯍꯥꯟ ꯋꯥꯔꯤ ꯁꯥꯟꯅꯕꯗꯅꯦ ꯑꯃꯨꯛꯇꯒ ꯅꯠꯇꯦꯅꯦ ꯑꯅꯤꯔꯛꯄꯨꯅꯦ ꯅꯦꯠꯁꯦ ꯑꯣꯐ ꯇꯧ ꯂꯩꯔꯝꯃꯤꯕ ꯍꯥꯏꯁꯦ ꯅꯥꯀꯣꯡꯅꯤꯅ ꯑꯩ ꯅꯥꯀꯣꯡꯁꯤꯗꯤ ꯄꯨꯔꯥ ꯃꯤꯠ ꯄꯥꯜꯂꯤꯅꯦ ꯈꯨꯠꯇ ꯆꯞ ꯃꯥꯟꯅꯔꯦꯅ ꯍꯥꯏ
ꯑꯗꯨꯅꯤ ꯌꯦꯡꯁꯨꯡꯌꯥꯎ ꯌꯥꯎꯔꯤꯕ ꯌꯤꯡꯂꯥꯎ ꯔ
ꯎꯝ ꯃꯇꯝꯁ ꯌꯥꯝ ꯂꯤꯛꯅ ꯁꯤꯖꯤꯟꯅꯖꯕꯗꯣ ꯅꯪꯁꯦ
ꯎꯝ
ꯋꯥꯔꯤ ꯁꯥꯟꯅꯔꯤꯉꯩꯁꯤꯗ ꯌꯦꯟꯁꯤ ꯑꯃꯨꯛ ꯌꯦꯡꯕ ꯃꯆꯤꯟꯖꯥꯛ ꯌꯥꯎꯕ꯭ꯔꯥ ꯍꯥꯏꯅ ꯌꯥꯝ ꯍꯩꯁꯤꯡꯉꯤ ꯌꯨꯝ ꯄꯥꯝꯕ ꯌꯥꯝ ꯍꯩꯇꯣꯔꯤ
ꯍꯣꯏꯁ
ꯎꯝ ꯑꯅꯤ ꯀꯨꯞꯁꯟꯗꯥ ꯌꯥꯄꯠꯇ ꯑꯣ ꯁ ꯍꯜꯂꯛꯑꯔꯣꯏꯗꯕꯅꯤꯅ ꯑꯃꯨꯛ ꯍꯟꯗ
ꯄꯥꯝꯃꯨꯏꯅꯦ ꯃꯇꯝ ꯃꯌꯥꯝꯁꯦ ꯆꯠ ꯆꯠ ꯀꯩ ꯇꯧꯔꯁꯦ ꯌꯣꯡꯆꯥꯡꯁꯦ ꯅꯪꯈꯠꯄꯅ ꯌꯥꯗꯣꯏ ꯇꯧꯔꯤꯕꯁꯤꯦꯕꯨ
ꯍꯧꯖꯤꯛ ꯇꯗ ꯇꯗꯤꯅ ꯀꯗꯅ ꯍꯗꯤꯅꯤ
ꯑꯩ ꯁꯨꯝ ꯇꯨꯝꯕ ꯍꯩꯅꯕꯤ ꯑꯣꯏꯈꯔꯦ ꯑꯗꯨꯝ ꯉꯥꯛꯇꯪꯗ ꯑꯣꯏꯔꯁꯨ ꯄꯨꯡꯈꯥꯏ ꯑꯃꯝꯇ ꯄꯨꯡꯍꯧꯗ ꯑꯣꯏꯔꯁꯨ ꯅꯨꯡꯊꯤꯟ ꯇꯨꯝ ꯉꯥꯛꯇꯪ ꯇꯨꯝꯍꯧꯗꯕꯁꯦ ꯅꯨꯡꯉꯥꯏꯇꯕꯒꯤ ꯇꯥꯏꯞ ꯇꯧꯕꯗꯣ
ꯍꯣꯏ ꯑꯗꯨꯅꯤ ꯅꯪꯗꯤ ꯇꯨꯝꯝꯕꯁꯨ ꯌꯥꯝ ꯐꯩ ꯍꯥꯏꯕ ꯃꯣꯟꯒꯤ ꯍꯦꯛ ꯁꯝꯅꯈꯤꯕ ꯇꯨꯝꯈꯤꯕꯅꯦꯠꯇ ꯍꯥꯜꯂꯦꯕ ꯑꯩꯇ ꯃꯁꯦ ꯀꯏꯅ ꯆꯥꯡꯒꯦ ꯍꯥꯏꯔꯣ
ꯇꯨꯝꯕꯁꯦ ꯅꯨꯡꯉꯥꯏ ꯍꯥꯏꯕ ꯍꯥꯏꯗꯤ ꯑꯗꯨꯝ ꯊꯨꯅ ꯇꯨꯝꯕ ꯑꯗꯨꯝ
ꯎꯝ
ꯁꯨꯝꯅꯕ ꯇꯨꯝ ꯌꯥꯗꯕ ꯑꯗꯨꯝ ꯁꯣꯏꯅ ꯂꯩꯇ꯭ꯔꯦ
ꯅ ꯕꯥꯗꯤ ꯊ ꯍ ꯎꯆ ꯆ ꯈꯦꯕ꯭ꯔꯥ
ꯉꯁꯤꯗꯤ ꯆꯠꯇ꯭ꯔꯦ ꯃꯣꯏꯒꯤ ꯊꯕꯛ ꯁꯨꯕꯒꯤ ꯀꯩꯀꯩ ꯃꯣꯏꯒꯤ ꯁꯨꯅꯕ ꯄꯣꯠ ꯆꯩ ꯄꯥꯈꯠꯄ ꯈꯣꯠꯄ ꯇꯧꯕꯗꯣ ꯑꯗꯨ ꯇꯧꯋꯦꯅ ꯑꯗꯨꯝ ꯈꯜꯂꯦ ꯑꯩꯈꯣꯏ ꯃꯆꯥ ꯆꯗ꯭ꯔꯤ
ꯁꯥꯒ ꯁꯥꯕꯁꯤꯗ ꯃꯣꯏꯁꯨ ꯋꯥꯔꯝꯒꯅꯤ ꯇꯧ
ꯋꯥꯥꯏ ꯄꯅꯤ ꯌꯥ
ꯍ ꯍꯪꯗ ꯌꯥꯗꯕꯅꯤꯅ ꯍꯣꯠꯅꯔꯤꯕꯅꯤꯅ ꯑꯗꯣ
ꯑꯣꯈꯗ ꯁꯒꯗ ꯇꯧꯔꯤꯁꯤ
ꯁꯥꯏ ꯑꯩꯁ ꯐꯤ ꯊꯥꯔꯒ ꯐꯦꯟ ꯊꯥꯔ ꯇꯨꯝꯃꯝꯕꯅꯦ ꯑꯗꯨ ꯐꯦꯟ ꯊꯥꯕ ꯌꯥꯗ꯭ꯔꯦꯗꯅ ꯋꯥꯔꯤꯍꯩ ꯁꯥꯕꯁꯨ ꯉꯪꯉ ꯉꯪ ꯇꯥꯟꯅꯔꯣꯏꯅ ꯇꯧꯕꯅꯦ
ꯍꯣꯏ ꯑꯗꯨꯅ ꯇꯧꯔꯤꯁꯤꯦ ꯒ꯭ꯌꯥꯟ ꯇꯥꯒ ꯁꯤꯗꯤ ꯊꯕꯛ ꯏꯪꯈꯥꯡ ꯑꯃ ꯆꯠꯅꯕ ꯀꯩꯗꯧꯅꯕꯛꯇ ꯂꯩꯇ꯭ꯔꯕꯣ
ꯂꯩꯣꯏꯇꯦꯇ ꯉꯥꯏ ꯅꯪꯁꯤꯟꯗꯒꯗꯤ ꯆꯠꯊꯣꯛꯄ ꯇꯥꯜꯂꯤ ꯑꯗꯨꯅꯅꯨꯡꯁꯥ ꯁꯥꯕꯁꯤꯗ ꯑꯅꯥꯅ ꯀꯩꯅꯣꯧꯕ ꯉꯝꯗ꯭ꯔꯀꯥꯟꯁꯤꯗ ꯑꯗꯨꯅ ꯐꯝꯉꯐꯥꯎꯗ ꯍꯨꯃꯥꯡ ꯇꯥꯔ ꯀꯥꯟꯁꯤꯗ ꯆꯠꯄ ꯀꯥꯏꯅ ꯐꯤꯔꯣꯜ ꯃꯌꯥꯝ ꯁꯦꯠꯆꯤꯜꯂꯒ ꯆꯠꯄꯗꯨꯅ ꯍꯦꯟꯅ ꯇꯜꯂꯦ
ꯑꯩꯈꯣꯏꯁꯤ ꯁꯩꯖꯦꯡꯒꯤ ꯀꯩꯅꯣꯝ ꯑꯝꯕꯕ ꯂꯝꯂꯝ ꯃꯗꯤ ꯃꯌꯥꯝ ꯑꯃꯁꯁꯤꯁꯨꯕꯨ ꯁꯤꯡꯅ ꯂꯣꯏ ꯆꯥꯔꯝꯃꯤ ꯈꯨꯠꯁꯨ ꯍꯨꯠ ꯂꯩꯔꯝꯃꯤ ꯈꯔ ꯂꯩ ꯂꯣꯏ ꯀꯤꯜꯂꯛꯑꯅꯤ ꯇꯧꯔꯤꯁ ꯌꯨꯝꯁꯤꯁꯨ
ꯎꯝ
ꯀꯛꯆꯤꯡꯒꯤ ꯕꯤꯂꯥꯃꯥꯇꯤꯁꯤꯦ ꯍꯨꯠꯂꯣ ꯍꯨꯠꯂ ꯆꯥꯏꯁꯤꯦ ꯀꯩꯗ ꯍꯥꯎꯔꯤꯦꯅꯣ ꯈꯪꯗꯦ ꯃꯣꯏꯕꯨꯣ
ꯑꯗꯨꯅꯤ ꯀꯃꯥꯏꯅ ꯊꯅꯣ ꯀꯌꯥꯦꯟ ꯇ ꯑꯗꯨꯣ
ꯎꯗꯤ ꯑꯣꯏꯔꯕ ꯁꯨꯃꯥꯏꯅ ꯆꯥꯁꯤꯟꯕꯁꯦ
ꯎꯝ
ꯗ ꯁꯃꯗ ꯃꯗ ꯃꯦꯁꯦꯖ ꯊꯥꯔꯝꯕ ꯄꯥꯎ ꯐꯥꯎꯅꯔꯦ ꯈꯣꯠꯂꯦ ꯃꯥꯗꯤ ꯃꯣꯏ ꯃꯦꯁꯦꯖ ꯑꯣꯏꯅ ꯊꯥꯔꯛꯑꯦ ꯆꯥꯛ ꯆꯥꯔꯕꯣ ꯈꯣꯠꯂꯕ꯭ꯔꯣꯅ ꯑ ꯑꯩꯅ ꯀꯩꯅꯣ ꯇꯧꯗꯦꯗ ꯍꯣꯏ ꯆꯥꯔꯦ ꯈꯣꯠꯂꯦ ꯃꯥꯗꯤ ꯀꯩꯅꯣꯝ ꯆꯥꯏꯔꯦ ꯀꯩꯅꯣꯗꯤ ꯀꯩ ꯆꯥꯔꯒꯦ ꯌꯥꯝꯃꯥꯏ ꯈꯨꯝ ꯐꯟꯇꯒꯨꯝ ꯇꯧꯕꯗꯨꯃ ꯅꯨꯡꯉꯥꯏꯔꯝꯃꯣꯏꯗꯣ ꯇꯨꯞꯅꯤꯡꯉꯛꯄꯣꯏ ꯇꯟꯖꯥ ꯑꯣꯏꯕ ꯀꯥꯕꯨꯨꯒꯤ ꯇꯉ ꯁꯅꯔꯝꯕꯅꯤ ꯍꯥꯏꯔꯒ ꯑꯣ ꯍꯥꯏ ꯊꯝꯒ꯭ꯔꯦ ꯃꯥꯒꯤꯁꯨ ꯑꯃꯗꯣ ꯍꯥꯞꯄ ꯌꯥꯔꯗꯤ ꯐꯗꯝꯅꯤ
ꯑꯁ ꯃꯥꯒ ꯋꯥꯔꯤ ꯁꯥꯟꯅꯕꯗꯤꯅꯦ ꯅꯥꯀꯣꯡꯒꯁꯦ ꯁꯦꯒꯥꯏꯒꯤ ꯇꯧꯉꫭ ꯂꯥꯎꯃꯟꯗꯅ ꯃꯥꯗꯤ ꯈꯣꯟꯖꯦꯟ ꯌꯥꯝ ꯆꯥꯎꯕꯅꯤ ꯈꯪꯕ꯭ꯔꯥ ꯑꯗꯗꯨꯅ ꯑꯅ ꯃꯥꯅ ꯉꯥꯡꯉꯛꯄꯗꯅꯦ ꯑꯗꯨꯝ ꯂꯥꯎꯅ ꯇꯥꯕꯗꯣ ꯑꯗꯨꯅ ꯑꯩꯗꯤ ꯅꯪꯒ ꯋꯥꯔꯤ ꯁꯥꯟꯅꯕꯁꯦ ꯑꯩꯗꯤ ꯋꯥꯔꯤ ꯇꯥꯕꯝ ꯈꯪꯗꯦꯍꯕ ꯃꯁꯥꯒꯤ ꯑꯣꯏꯅ ꯅꯪꯅ ꯌꯥꯝ ꯇꯞ ꯇꯞ ꯉꯥꯡꯕꯅꯤꯅꯅꯦ ꯑꯩꯁꯨ ꯑꯗꯨꯗꫭ ꯍꯩꯅꯗꯦꯕ ꯃꯉꯣꯟꯗ ꯐꯣꯟ ꯇꯧꯕꯅ ꯅꯨꯡꯉꯥꯏꯌꯦꯕ ꯑꯃꯔꯣꯝꯗ ꯃꯥꯅ ꯍꯧ ꯍꯧꯅ ꯉꯥꯡꯕꯣꯏꯗꯕꯅꯦ ꯑꯩꯉꯣꯟꯗ ꯇꯥꯕꯒꯤ ꯆꯥꯡꯗꯣ ꯌꯥꯝ ꯋꯥꯡꯕꯅꯤꯅ ꯇꯥꯕ ꯅꯨꯡꯉꯥꯏꯕ ꯑꯗꯨꯅ ꯑꯩꯒꯤ ꯐꯣꯟꯁꯤꯅ ꯈꯔꯒ ꯅꯨꯡꯉꯥꯏꯇ꯭ꯔꯦ ꯑꯗꯩ ꯅꯪꯅ ꯑꯃꯨꯛ ꯇꯞꯅ ꯉꯥꯡꯉꯛꯄꯗꯗꯤ ꯀꯩ ꯍꯥꯏꯅꯣ ꯈꯪꯗꯦ ꯑꯗꯨꯗꯨꯅ ꯀꯩ ꯍꯥꯏꯕꯅꯣ ꯑꯗꯨꯝ ꯍꯪꯂꯩꯗꫭ ꯑꯩꯅ ꯇꯥꯍꯧ ꯇꯥꯍꯧꯗ꯭ꯔꯦ ꯇꯥꯍꯧꯗ꯭ꯔꯦꯅ
ꯏꯀꯥꯏꯗꯅ ꯇꯧꯔꯤꯅꯤ ꯋꯥꯁꯨ ꯀꯟ ꯀꯟ ꯉꯥꯡꯗꯕꯅꯤꯅ ꯁꯤꯕꯥꯎ ꯀꯟꯅ ꯉꯥꯡꯕ ꯍꯥꯏꯕꯗꯤ ꯁꯨꯝ ꯌꯨꯝꯗꯗꯤ ꯀꯩ ꯍꯥꯏꯅꯤ ꯀꯟꯅ ꯉꯥꯡꯉꯅꯗꯕꯅꯤꯅꯀꯣ ꯑꯗꯨꯗꯨ ꯒꯤꯅꯤꯗ
ꯑꯁ ꯀꯩ ꯍꯀꯥꯝꯅꫭ ꯍꯟꯖꯟ ꯍꯟꯖꯟ ꯆꯜꯂꯤ ꯀꯣꯛ ꯉꯥꯎꯋꯤꯍꯦ
ꯂꯧꯅꯕꯅꯦ ꯍꯀꯥꯝꯁꯦ
ꯀꯔꯤ ꯇꯧꯔꯝꯗꯣꯏ ꯅꯪ ꯍꯥꯏ ꯀꯥꯏꯅ ꯆꯟꯅꯤꯡꯉꯛꯄꯅꯤ
ꯎꯝ ꯍꯀꯥꯝ ꯆꯟꯕ ꯎꯕꯁꯦ ꯂꯧꯅꯕꯅꯦꯕ ꯎꯗ꯭ꯔꯐꯥꯎꯗ ꯍꯧꯖꯤꯛ ꯑꯩꯅ ꯆꯟꯕꯗ ꯅꯪ ꯆꯠꯂꯛꯏꯗꯨ ꯌꯦꯡꯉꯨ
ꯎꯝ ꯑꯗꯨꯅꯦ ꯑꯩꯈꯣꯏꯕꯍꯣꯏ ꯑꯩꯈꯣꯏ ꯕꯕꯥ ꯍꯣꯏ ꯋꯥꯔꯤ ꯁꯥꯟꯅꯕꯕꯨꯗꯤ ꯃꯣꯏꯗꯤ ꯀꯟꯅ ꯀꯟꯅ ꯍꯥꯏꯗꯤ ꯊꯕꯛ ꯀꯤꯅꯤꯅ ꯃꫭꯏ ꯐꯣꯟꯗꯨ ꯇꯥꯟꯅꯗꯕꯅꯤꯅ ꯀꯟꯅ ꯀꯟꯅ ꯉꯥꯡꯉꯦꯕ ꯑꯗꯨ ꯁꯨꯝ ꯅꯣꫪꯃꯦꯜꯗ ꯌꯨꯝꯗ ꯂꯩꯕ ꯀꯥꯟꯗꯗꯤ ꯋꯥꯔꯤ ꯁꯥꯟꯅꯕꯁꯤꯃꯁꯨ ꯑꯣꯏꯗ꯭ꯔꯕ ꯋꯥꯅꯦꯕ ꯍꯥꯏꯗꯤ ꯀꯟꯅ ꯁꯥꯟꯅꯕ ꯍꯥꯏꯁꯦ ꯀꯟꯅ ꯉꯥꯡꯅꯗꯦꯕ ꯑꯩꯈꯣꯏꯗꯤ ꯑꯗꯨꯗꯨꯒꯤ ꯋꯥꯅꯤ
ꯍꫭꯏ ꯑꯗꯨꯕꯨꯗꯤ ꯑꯩꯅꯕꯨꯗꯤ ꯈꯪꯕ ꯈꯪꯉꯒꯁꯨ ꯑꯃꯨꯛ ꯇꯥꯔꯛꯇ꯭ꯔꯀꯥꯟꯗꯗꯤ ꯅꯨꯡꯉꯥꯏꯇꯦꯅꯦ ꯅꯨꯡꯗꯥꯡꯗꯅꯃꯨꯛꯁꯨ ꯍꯦꯜꯂꯦ ꯑꯃꯨꯛꯍꯦꯟꯅ ꯇꯥꯗꯕ ꯅꯨꯡꯗꯥꯡꯗꯅ ꯑꯃꯨꯛꯍꯦꯅ ꯍꯧꯖꯤꯛ ꯕꯥꯅꯤ ꯁꯥꯟꯅꯩꯁꯤꯗꯩ ꯍꯦꯟꯅ ꯇꯞꯊꯈ꯭ꯔꯅꯤ ꯑꯃꯨꯛꯍꯦꯟꯅ ꯇꯞꯊꯈ꯭ꯔꯅꯤ
ꯃꯤ ꯇꯨꯛ ꯅꯨꯡꯉꯥꯏ ꯇꯨꯝꯃ ꯀꯥꯟꯗ ꯋꯥꯔꯤ ꯍꯧ ꯁꯥꯟꯅꯔꯗꯤ ꯃꯤꯠꯀꯞꯊꯅꯔꯗꯤ ꯇꯟꯗ꯭ꯔ ꯑꯗꯨꯗꯤ ꯑꯗꯒꯤ ꯑꯗꯨꯝ ꯋꯥꯔꯤꯁꯅ ꯂꯩꯕ ꯃꯥꯜꯂꯣꯏꯗ꯭ꯔ ꯃꯤꯅꯗꯤ
ꯑꯆꯨꯝꯕ ꯉꯥꯇ ꯉꯥꯡꯉꯤꯅ
ꯐꯔꯦ ꯐꯔꯦ ꯑꯩꯁ ꯁꯤꯗ ꯊꯥꯕꯛ ꯑꯃ ꯆꯠꯂꯨꯒꯤꯒꯦ ꯊꯝꯒꯦꯀꯣ